ꯑꯣ ꯍꯜꯂꯣ
ꯍꯜꯂꯣ
ꯇꯥꯕ꯭ꯔꯣ ꯀ꯭ꯔꯤ ꯇꯧꯕ꯭ꯔꯣ
ꯍꯤꯞꯄꯒ ꯂꯩꯌꯦ
ꯆꯥꯛ ꯆꯥꯈ꯭ꯔꯕ꯭ꯔꯣ
ꯆꯥꯈ꯭ꯔꯦ ꯍꯣꯏ ꯅꯪꯗꯤ
ꯑꯣ ꯀ꯭ꯔꯤ ꯏꯟꯁꯥꯡ ꯆꯥꯔꯦ ꯉꯁꯤꯗꯤ
ꯑꯁꯤ ꯀꯔꯤ ꯀꯔꯤꯔ ꯃꯤꯛꯁ ꯇꯧꯔꯒ ꯄꯤꯌꯦ ꯕꯤꯟꯁ ꯕꯤꯟꯁꯁꯨ
ꯀ꯭ꯂꯥꯁ ꯆꯠꯄ꯭ꯔꯣ ꯅꯣꯏ
ꯀ꯭ꯂꯥꯁ ꯆꯠꯇꯦ ꯉꯁꯤ
ꯃꯍꯤ ꯌꯥꯝ ꯂꯥꯡ ꯑꯥꯢ ꯃꯝꯃꯦꯍꯦ ꯑꯩꯈꯣꯢꯁꯦ ꯅꯪ ꯅꯪꯒꯤ ꯐꯖꯅ ꯇꯥꯗꯕ ꯑꯗꯨꯒꯤꯅꯦ
ꯑꯣ ꯆꯥꯛ ꯆꯥꯔꯕꯣ ꯍꯥꯏꯕꯅꯤꯗ
ꯆꯥꯗ꯭ꯔꯤ ꯑꯩꯈꯣꯏꯗꯤ ꯉꯁꯤꯗꯣ ꯑꯁ ꯏꯃꯥꯟꯅꯕꯤ ꯑꯅꯤꯒꯤ ꯈꯣꯡꯎꯨꯞ ꯂꯥꯎꯕ ꯆꯠꯄꯗꯣ ꯕꯖꯥꯔꯗ ꯂꯣꯏ ꯆꯠꯈ꯭ꯔꯦ ꯑꯅꯤꯔꯛ ꯆꯠꯄꯒꯤ ꯀꯣꯏꯈ꯭ꯔꯦ ꯑꯁ ꯑꯩꯈꯣꯏꯁꯦ ꯌꯥꯝ ꯀꯜꯂꯦ ꯕꯖꯥꯔꯗꯅ ꯑꯃꯨꯛ ꯔꯤꯝꯁ ꯐꯥꯎ ꯈꯣꯡꯅ ꯂꯥꯛꯑꯦ ꯔꯤꯝꯁꯅ ꯑꯃꯨꯛ ꯕꯖꯥꯔ ꯈꯣꯡꯉ ꯂꯥꯛꯑꯦ ꯑꯗꯨ ꯑꯩꯈꯣꯏ ꯀꯣꯂꯦꯖꯇ ꯈꯣꯡꯅ ꯑꯃꯨꯛ ꯂꯥꯛꯑꯦ ꯑꯗꯣ ꯕꯖꯥꯔꯗ ꯑꯃꯨꯛ ꯈꯣꯡꯅ ꯂꯥꯛꯑꯦ ꯌꯨꯔꯤꯄꯣꯛ ꯑꯃꯨꯛ ꯈꯣꯡꯅ ꯆꯠꯂꯦ ꯀꯨꯏꯗ꯭ꯔꯤꯌꯦ ꯌꯨꯝ ꯌꯧꯕꯗꯣ
ꯋꯥꯔꯝꯒꯅꯤꯅꯦ
ꯀꯔꯤꯕ
ꯋꯥꯔꯝꯒꯅꯤ ꯍꯥꯏꯕ
ꯇꯥꯗꯦꯗ
ꯋꯥꯔꯝꯃꯅꯤ ꯍꯥꯏꯕ
ꯎꯝ ꯑꯗꯨꯅꯦ ꯑꯁꯤꯒꯤ ꯐꯣꯟꯅ ꯑꯣꯏꯔꯝꯅꯤ ꯃꯔꯥꯛ ꯃꯔꯥꯛꯗꯤ ꯎꯝ ꯉꯟ ꯉꯟꯅ ꯂꯥꯎ ꯂꯥꯎꯋꯦ ꯑꯗꯣ ꯃꯔꯥꯛ ꯃꯔꯥꯛꯇꯤ ꯐꯖꯥꯅ ꯇꯥꯗꯕ
ꯑꯦ
ꯑꯗꯨꯒꯤꯅꯦ ꯗꯥꯜ ꯆꯥꯕ꯭ꯔꯣ ꯅꯣꯏꯗꯤ
ꯗꯥꯜ ꯆꯥꯗꯦ ꯕꯤꯟꯁꯒ ꯑꯂꯨ ꯀꯔꯤ ꯀꯔ ꯃꯤꯛꯁ ꯇꯧꯔꯒ ꯄꯤꯌꯦ
ꯑꯗꯣ ꯑ ꯑꯃꯦꯠꯄꯒꯨꯝꯕꯗꯤ ꯍꯥꯞꯔꯒ ꯄꯤꯔꯝꯅꯤꯅ ꯑꯗꯨ
ꯑꯃꯦꯠꯄ ꯅꯠꯇꯦ ꯑꯉꯥꯎ ꯀꯥꯡꯉꯧ
ꯑꯗꯨꯗꯤ ꯌꯥꯏꯌꯦꯅ
ꯈꯪꯗꯦꯗ ꯃꯠꯇꯥꯔꯒꯤ ꯀꯥꯡꯉꯧ ꯄꯤꯕꯅꯤꯅ ꯍꯥꯎꯗ
ꯑꯗꯣ ꯈꯔ ꯆꯥ ꯆꯪꯅꯤꯡꯉꯥꯏ ꯈꯔ ꯍꯥꯎꯕ ꯈꯤꯇꯪ ꯑꯣꯏꯔꯁꯨ ꯂꯩꯥꯏꯔꯗꯤ ꯑꯗꯨꯝ ꯌꯥꯏꯑꯦꯅ
ꯍꯣꯏ
ꯆꯝꯐꯨꯠ ꯆꯥꯕ ꯁꯔꯨꯛꯄꯨꯗꯤ ꯅꯪꯒꯤ ꯅꯃꯥꯟꯅꯕꯒꯨꯝꯕ ꯅꯃꯥꯟꯅꯕꯤꯒꯨꯝꯕꯁꯤ ꯋꯥꯔꯤ ꯁꯥꯅꯤꯡꯕ ꯃꯤ ꯂꯩꯥꯔꯗꯤ ꯑꯩꯉꯣꯟꯗ ꯍꯥꯏꯔꯛꯑꯣ ꯅꯣꯏꯅ ꯈꯪꯅꯕ ꯋꯥꯔꯤ ꯁꯥꯕ ꯅꯨꯡꯉꯥꯏꯕ ꯅꯪꯒꯨꯝꯅ ꯋꯥ ꯄꯥꯛ ꯉꯥꯡꯅꯕꯗꯤ ꯁꯥꯅꯤꯡꯗꯦ
ꯋꯥꯔꯤ ꯊꯣꯛꯇꯦꯅ ꯅꯪꯗꯤ
ꯀꯔꯤ ꯋꯥꯔꯤ ꯁꯥꯗꯣꯏꯅꯣ ꯈꯪꯗ꯭ꯔꯦꯅꯦ
ꯌꯥꯝ ꯂꯩꯥꯏꯔꯤꯌꯦ ꯋꯥꯔꯤ ꯁꯥꯥꯟꯅꯤꯡꯉꯥꯏ ꯑꯗꯨꯒꯤꯅꯦ
ꯆꯥꯛ ꯊꯣꯡꯕ ꯍꯧꯔꯕꯣ
ꯆꯥꯛ ꯈꯛꯇ ꯊꯣꯡꯉꯦ ꯑꯩꯈꯣꯏꯗꯣ ꯀ꯭ꯔꯤ ꯀ꯭ꯔꯤꯅꯣ ꯁꯤ ꯆꯥꯕꯒꯤ ꯍꯧꯖꯤꯛꯇ ꯆꯥꯛ ꯆꯥꯅꯤꯡꯗꯕ ꯑꯗꯨꯒꯤ ꯆꯥꯛꯄꯨꯗꯤ ꯊꯣꯡꯈ꯭ꯔꯦ ꯏꯟꯖꯥꯡꯗꯤ ꯊꯣꯡꯕ ꯍꯧꯗ꯭ꯔꯤꯌꯦ
ꯑꯣ ꯑꯣ
ꯊꯦꯡ ꯊꯦꯡꯅ ꯆꯥꯛ ꯆꯥꯢꯌꯦ ꯍꯟꯗꯛꯁꯦ ꯑꯩꯈꯣꯏ ꯈꯪꯗꯔꯦ ꯍꯌꯦꯡꯗꯤ ꯀ꯭ꯂꯥꯁ ꯆꯠꯀꯦꯔꯣ
ꯍꯌꯦꯡꯗꯤ ꯆꯠꯂꯅꯤ ꯍꯣꯏ
ꯎꯝ ꯅꯣꯏꯗꯤ ꯑꯗꯨꯝ ꯌꯥꯢꯗ ꯍꯣꯁꯇꯦꯜꯗ ꯂꯩꯕꯅꯤꯅ
ꯑ ꯑꯁ ꯍꯣꯁꯇꯦꯜ ꯂꯩꯅꯤꯡꯗ꯭ꯔꯦꯅꯦ
ꯑꯁ ꯑꯩꯈꯣꯏꯒꯤ ꯐꯣꯟꯁꯦ ꯈꯔ ꯕꯦꯔꯥ ꯂꯩꯕ ꯃꯥꯜꯂꯦ
ꯅꯪ ꯅꯦꯠꯋꯥꯛꯅ ꯑꯣꯏꯔꯝꯒꯅꯤꯗ ꯅꯪꯒꯤꯅ
ꯅꯦꯠꯋꯥꯔꯛ ꯅꯠꯇꯦ ꯅꯦꯠꯋꯥꯔꯛꯀꯤꯗꯤ ꯑꯗꯨꯝ ꯌꯥꯏꯌꯦ ꯐꯣꯟ ꯐꯣꯟꯅ ꯑꯣꯏꯔꯝꯅꯤ
ꯑꯣ
ꯑꯩ ꯑꯁꯤꯁꯦ ꯑꯩꯒꯤ ꯐꯣꯟ ꯅꯠꯇꯕ ꯃ꯭ꯔꯛ ꯃ꯭ꯔꯛ ꯑꯗꯨꯝ ꯀꯣꯜ ꯇꯧꯔꯛꯀꯦ ꯅꯉꯣꯟꯗꯁꯨ
ꯍꯣꯏ ꯇꯧꯔꯛꯑꯣ ꯇꯧꯔꯛꯑꯣ
ꯋꯥꯔꯤꯗꯤ ꯁꯥꯟꯅꯅꯤꯡꯔꯝꯅꯤ ꯅꯪꯁꯨ ꯅꯨꯄꯤꯒꯤ ꯅꯨꯄꯤ ꯑꯇꯣꯞꯄ ꯋꯥꯔꯤ ꯁꯥꯥꯟꯅꯔꯗꯤ ꯑꯁꯤ ꯃꯆꯤꯟ ꯌꯥꯝ ꯀꯜꯂꯝꯅꯤ ꯁꯤ ꯅꯨꯄꯥ ꯅꯨꯄꯥꯁꯦ ꯊꯥꯖꯗ꯭ꯔꯦ ꯑꯩꯈꯣꯏꯗꯗꯤ ꯋꯥ ꯊꯣꯛꯇꯕ ꯁꯥꯔꯒꯀꯣ
ꯑꯗꯨ ꯅꯠꯇꯦ ꯑꯁꯦꯡꯕꯒꯤꯅꯦ ꯑꯩ ꯅꯨꯄꯤ ꯑꯇꯩ ꯑꯗꯁꯨ ꯇꯧꯔꯁꯨ ꯑꯗꯨꯝ ꯃꯣꯏꯅ ꯍꯡꯕꯗ ꯈꯨꯝꯃꯒ ꯂꯩꯌꯦ
ꯊꯥꯖꯕ ꯋꯥꯠꯂꯦꯍꯦ
ꯁꯤꯁ
ꯈꯪꯗ꯭ꯔꯦ
ꯑꯩꯈꯣꯏꯒꯤ ꯔꯨꯝꯅ ꯃꯤ ꯂꯩꯕꯒꯤ ꯃꯄꯥꯟꯅ ꯊꯣꯛꯂꯒ ꯂꯥꯛꯂꯒ ꯋꯥꯔꯤ ꯁꯥꯟꯅꯕꯅꯦ ꯘꯥꯔꯤꯒꯤ ꯃꯈꯣꯟꯒꯨꯝꯕ ꯇꯕ꯭ꯔꯥ
ꯇꯥꯗꯦ ꯑꯝꯇ ꯇꯥꯗꯦ
ꯑꯗꯨꯗꯤ ꯌꯥꯔꯦ ꯑꯩꯈꯣꯏ ꯔꯨꯝꯗ ꯑꯩꯈꯣꯏꯗꯣ ꯍꯧꯖꯤꯛ ꯃꯤ ꯑꯍꯨꯝ ꯂꯩꯕ ꯑꯗꯨꯒꯤ
ꯑꯣ
ꯃꯄꯥꯟꯗ ꯊꯣꯛꯔꯒ ꯋꯥꯔꯤ ꯁꯥꯕꯅꯦ ꯍꯧꯖꯤꯛ ꯑꯥ ꯈꯔ ꯑꯁꯦ ꯅꯨꯡꯗꯥꯡ ꯊꯦꯡꯕ ꯄꯨꯡ ꯀꯌꯥ ꯀꯌꯥꯗ ꯇꯨꯝꯕ꯭ꯔꯥ ꯅꯪ
ꯑꯩ ꯋꯥ꯭ꯔꯜ ꯀꯞ ꯂꯩꯇ꯭ꯔꯗꯤ ꯑꯗꯨꯝ ꯈꯔ ꯉꯟꯅ ꯇꯨꯝꯃꯦ ꯑꯌꯨꯛ ꯉꯟꯇꯥ ꯀꯝꯄ꯭ꯌꯨꯇꯔ ꯀ꯭ꯂꯥꯁ ꯆꯠꯄꯅꯤꯅ
ꯑꯣ ꯑꯣ ꯑꯣ ꯑꯁꯤꯁꯤꯁꯨ ꯈ꯭ꯣꯏꯒꯤ ꯃꯅꯥꯛꯇ ꯆꯠꯄ꯭ꯔꯥ
ꯅꯠꯇꯦ ꯑꯩꯈꯣꯏ ꯀꯣꯂꯦꯖ ꯒꯦꯠ ꯑꯣꯄꯣꯖꯤꯠꯇ ꯍꯣꯏ ꯁ꯭ꯀꯥꯏ ꯀꯝꯄ꯭ꯌꯨꯇꯔꯗꯣ
ꯑꯥ ꯑꯥ ꯊꯥꯗ ꯀꯤꯌꯥ ꯀꯤꯌꯥꯅꯦ ꯍꯥꯏꯕ꯭ꯔꯥ ꯃꯥ ꯃꯣꯏꯒꯤꯗꯣ
ꯊꯥꯗ ꯂꯤꯁꯤꯡ ꯑꯃ ꯑꯃꯒꯤ ꯆꯥꯡ ꯑꯗꯨꯝꯅꯦ
ꯅꯪꯒꯤꯗꯤ ꯎꯝ ꯆꯍꯤꯒꯤ ꯂꯧꯕ꯭ꯔꯥ ꯊꯥꯒꯤ ꯂꯧꯕ꯭ꯔꯥ
ꯆꯍꯤ ꯑꯃꯒꯤ
ꯑꯣ ꯑꯁꯤ ꯎꯝ ꯊꯥ ꯀꯤꯌꯥ ꯁꯨꯈ꯭ꯔꯦ ꯅꯪ ꯂꯧꯕꯗꯣ
ꯇꯔꯨꯛ ꯁꯨ ꯁꯨꯗꯧꯔꯦ ꯑꯁꯤ
ꯑꯣ ꯑꯗꯨꯗꯤ ꯗꯤꯁ ꯌꯤꯌꯔꯅ ꯂꯣꯏꯅꯤꯅ
ꯃꯊꯪ ꯆꯍꯤ ꯖꯦꯅꯋꯥꯔꯤꯗ ꯂꯣꯏꯅꯤ ꯍꯣꯏ
ꯌꯥꯏ ꯍꯣꯏ ꯑꯗꯨꯁꯨ ꯁꯥꯔꯇꯤꯐꯤꯀꯦꯠꯕꯨ ꯂꯩꯔꯗꯤ
ꯎꯝ
ꯄꯨꯡ ꯀꯌꯥꯒꯤ ꯄꯨꯡ ꯀꯌꯥꯗꯒꯤ ꯀꯌꯥ ꯐꯥꯎꯔ ꯅꯪꯒꯤꯗꯣ
ꯑꯩꯠꯇꯒꯤ ꯅꯥꯏꯟ ꯐꯥꯎ
ꯑꯣ ꯑꯗꯨꯗꯤ ꯌꯥꯏꯅ ꯀꯣꯂꯦꯖꯁꯨ ꯅꯛꯄꯅꯤꯅ
ꯍꯣꯏ
ꯈꯣꯏꯁꯨ ꯑꯃꯨꯛ ꯂꯧꯁꯤꯔꯥ ꯈꯪꯗꯦꯗ ꯑꯗꯨꯒ ꯆꯠꯇꯤ ꯆꯠꯅꯤꯡꯗꯕ ꯃꯅꯥꯛꯇꯗꯤ ꯁꯥꯔꯇꯤ ꯀꯝꯄ꯭ꯌꯨꯇꯔ ꯀ꯭ꯂꯥꯁꯀꯤ ꯑꯅꯤ
ꯍꯣꯏ
ꯀꯔꯤ ꯇꯧꯅꯤꯡꯉꯥꯏꯔꯣ ꯑꯅꯤꯗꯤ ꯅꯪꯗꯤ
ꯀꯣꯔꯁ ꯑꯇꯣꯞꯄ ꯑꯇꯣꯞ ꯇꯣꯞꯄꯀꯣ ꯑꯃꯅ ꯑꯃꯗꯤ ꯒꯣꯚꯔꯃꯦꯟꯒꯤꯅꯤꯗ
ꯑꯣ ꯀꯣꯂꯦꯖꯇ ꯍꯦꯛ ꯍꯦꯛ ꯂꯥꯛꯄꯗꯨꯔꯥ
ꯀꯣꯂꯦꯖꯇ ꯅꯠꯇꯦ ꯑꯩꯈꯣꯏꯒꯤ ꯏꯁꯀꯥꯏ ꯀꯝꯄ꯭ꯌꯨꯇꯔꯒꯤ ꯁꯦꯟꯇꯔꯗꯅꯦ
ꯑꯣ ꯋꯥꯏ ꯆꯤꯜꯂꯦꯗ
ꯎ
ꯆꯠꯄꯒꯤ ꯃꯇꯥꯡꯗꯣ ꯑꯗꯨ ꯑꯣꯏꯔꯁꯨ ꯁꯥꯔꯗꯤꯐꯤꯀꯦꯠꯕꯨ ꯂꯩꯔꯗꯤ ꯍꯣꯏ ꯃꯔꯛꯇꯗꯤ ꯑꯗꯨꯝ ꯑ ꯀꯥꯟꯅꯕꯅꯤꯅ ꯂꯥꯎꯕꯅꯗꯤ ꯐꯥꯌꯦꯗ ꯐ꯭ꯔꯤꯗ ꯂꯩꯕ ꯁꯨꯔꯨꯛꯕꯨꯗꯤ ꯈꯔ ꯋꯥꯅꯁꯨ ꯋꯥꯅ
ꯎꯝ
ꯈꯣꯏꯁꯨ ꯀꯣꯂꯦꯖ ꯀꯥꯕ ꯃꯇꯝꯗ ꯂꯧꯍꯧꯔꯗꯤ ꯐꯥꯒꯗꯕ
ꯂꯧꯕ ꯌꯥꯏꯅ ꯍꯟꯗꯛꯁꯨ
ꯈꯪꯗꯦ ꯆꯠꯄꯗ ꯇꯜꯂꯦ ꯌꯥꯝ ꯂꯥꯞꯄꯦ ꯊꯅꯨꯈ꯭ꯔꯦꯗ ꯈꯣꯏꯗꯤ
ꯍꯩꯁ ꯍꯩꯁ
ꯗꯨꯒꯤ ꯂꯧꯔꯁꯨ ꯀꯅꯥꯔꯝꯃꯣꯏ
ꯀꯥꯟꯅꯅꯤꯗ ꯀꯥꯟꯅꯅꯤꯗ
ꯌꯨꯝꯗ ꯑꯁꯤ ꯑꯩꯈꯣꯏ ꯑꯟꯇꯤ ꯈꯣꯏꯒꯨꯝꯅ ꯌꯨꯝꯗ ꯂꯩꯕ ꯍꯧꯈ꯭ꯔꯒꯦ ꯑꯩꯈꯣꯏꯗꯤ
ꯏꯁ ꯑꯗꯨꯃꯥꯏ ꯇꯧꯅꯨꯍꯦ
ꯃꯄꯥꯟꯁꯨ ꯊꯣꯛꯅꯤꯡꯗꯕ ꯀꯣ ꯑꯦꯛꯖꯥꯝ ꯊꯥꯅꯤꯡꯉꯥꯏꯁꯨ ꯂꯥꯏꯔꯤꯛ ꯄꯥꯕꯗꯣ ꯑꯃꯨꯛ ꯇꯥꯟꯈ꯭ꯔꯦ ꯅꯍꯥꯟꯅ ꯂꯥꯏꯔꯤꯛ ꯄꯥꯗꯕꯒꯤ
ꯍꯣꯏ ꯅꯪꯗꯤ ꯀꯩ ꯑꯦꯛꯖꯥꯝ ꯊꯥꯒꯦ ꯇꯧꯕ꯭ꯔꯣ
ꯑꯩ ꯑꯦꯟ ꯁꯤ ꯁꯤ ꯌꯥꯎꯋꯤꯁꯤꯗꯤ
ꯑꯣ ꯑꯣ
ꯑꯗꯣ ꯑꯦꯛꯖꯥꯝ ꯂꯦꯔꯤꯛ ꯄꯥꯗ꯭ꯔꯗꯤ ꯀꯥꯟꯅꯗꯦꯕ ꯑꯦꯛꯖꯥꯝ ꯊꯥꯕ ꯆꯠꯄꯗꯣ
ꯑꯣ
ꯑꯗꯨꯒ ꯑꯁ ꯃꯔꯛ ꯃꯔꯛꯇꯗꯤ ꯏꯁꯥꯅ ꯌꯦꯡꯕꯗ ꯒꯦꯟ ꯇꯥꯗꯕꯁꯨ ꯑꯗꯨꯝ ꯌꯥꯎꯋꯦꯗ ꯑꯗꯨꯒꯤ
ꯑꯣ
ꯈꯪꯗꯦ ꯄꯥꯁꯨ ꯄꯥꯅꯤꯡꯗꯕꯅꯤꯅ ꯑꯈꯣꯏꯗꯤ
ꯅꯣꯏ ꯀꯩꯅꯣ ꯑꯦꯟ ꯁꯤ ꯁꯤꯒꯤꯗꯨ ꯂꯣꯏꯗ꯭ꯔꯤꯕꯣ
ꯁꯥꯔꯇꯤꯐꯤꯀꯦꯠ ꯂꯩꯈ꯭ꯔꯦ ꯄꯤꯌꯣꯔꯥ ꯅꯪꯒꯤ
ꯎꯍꯨꯝ ꯌꯥꯔꯦ
ꯄꯤꯞ ꯄꯤꯕ ꯌꯥꯕꯅꯦ ꯑꯩꯅ
ꯍꯥ ꯍꯥ
ꯌꯥꯝ ꯄꯥꯏꯅꯤꯡ ꯃꯤꯁꯤꯡꯗ ꯄꯤꯕ ꯌꯥ ꯑꯅꯤ ꯂꯥꯏꯌꯦ ꯑꯅꯤ ꯂꯩꯌꯦ ꯁꯥꯔꯇꯤꯐꯤꯀꯦꯠꯕꯨꯨꯗꯤ
ꯁꯐꯥꯏꯌꯦꯅ ꯅꯣꯏꯗꯤ
ꯄꯥꯝꯃꯨꯋꯦꯀꯣ
ꯎꯝ
ꯑꯁ ꯉꯥꯏꯌꯣ ꯑꯍꯣꯏ ꯑꯈꯣꯏ ꯏꯃꯥꯟꯅꯕ ꯑꯃꯥ ꯄꯤꯌꯦ ꯊꯣꯛ ꯄꯥ ꯅꯨꯄꯥ ꯑꯃꯨꯛ ꯎꯝ ꯃꯥꯒꯤꯗꯣ ꯁꯨꯇꯤ ꯂꯥꯏꯕ ꯃꯥꯜꯂꯦ ꯑꯁꯤ ꯕꯖꯥꯔꯗ ꯊꯦꯡꯅꯕ ꯑꯗꯨ ꯅꯨꯄꯥ ꯃꯤ ꯌꯥꯝ ꯐꯥꯕ ꯃꯥꯜꯂꯦ ꯐꯠꯖꯥꯅꯗꯤ ꯇꯤꯟꯅꯗꯕ ꯑꯗꯨꯝ ꯃꯥꯔꯛ ꯃꯔꯛꯇꯤ ꯇꯤꯟꯅꯌꯦ ꯑꯗꯣ ꯕꯖꯥꯔꯗ ꯑꯩ ꯎꯔꯒ ꯘꯔꯤ ꯈꯥꯝꯔꯒ ꯑꯩꯉꯣꯟꯗ ꯉꯥꯏꯔꯒ ꯋꯥ ꯍꯨꯝꯕ ꯋꯥꯅꯤꯗ ꯌꯥꯝ ꯅꯨꯡꯁꯤꯌꯦ ꯃꯤ ꯌꯥꯝ ꯐꯥꯕ ꯃꯥꯜꯂꯦ ꯅꯣꯡꯃ ꯑꯃꯨꯛ ꯊꯦꯡꯅꯁꯦ ꯑꯩ ꯉꯥꯍꯥꯛ ꯂꯥꯛꯈꯤꯅꯤ ꯍꯥꯏꯕ ꯅꯣꯏꯁꯨ ꯑꯗꯨꯝꯃꯥꯏꯟ ꯇꯧꯎꯀꯣ ꯃꯤ ꯌꯥꯝ ꯐꯥꯌꯦ ꯑꯗꯣ ꯑꯈꯣꯏ ꯎꯔꯒ ꯋꯥꯔꯤ ꯁꯥꯟꯅꯅꯤꯉꯥꯏ ꯑꯗꯨꯝ ꯀꯨꯝꯕ ꯋꯥꯅꯤꯗ
ꯑꯦ
ꯈꯣꯏꯒꯤ ꯕꯦꯛꯁꯨ ꯃꯤ ꯃꯉꯥ ꯇꯔꯨꯛꯇꯤ ꯊꯣꯛꯄ ꯍꯧꯈ꯭ꯔꯦ ꯊꯕꯛ ꯂꯣꯏ ꯐꯪꯈ꯭ꯔꯦ
ꯑꯣ
ꯈꯔ ꯑꯃꯥꯗꯤ ꯁꯤ ꯑꯦꯁ ꯑꯦꯁ ꯕꯤꯒꯤꯅꯤ ꯊꯣꯛꯄꯗꯣ ꯑꯣꯐꯤꯁꯥꯔ ꯑꯣꯟꯈ꯭ꯔꯅꯤ ꯇ꯭ꯔꯦꯅꯤꯡ ꯂꯣꯏꯔꯗꯤ ꯑꯩ ꯍꯥꯏꯔꯛꯀꯦ ꯀꯣ ꯑꯃꯨꯛ ꯋꯥꯔꯤ ꯁꯥꯟꯅꯁꯦ ꯀꯣ
ꯍꯣꯏ
ꯅꯪ ꯁꯥꯡꯔꯥꯗꯤ ꯂꯥꯏꯔꯤꯛ ꯂꯥꯏꯔꯤꯛꯇꯤ ꯄꯥꯔꯝꯃꯣꯏꯗ ꯍꯟꯗꯛꯇꯤ
ꯂꯥꯢꯔꯤꯛ ꯄꯥꯗꯦ ꯍꯣꯢ
ꯈꯪꯉꯦ ꯑꯦꯛꯖꯥꯝ ꯂꯥꯏꯔꯦ ꯍꯥꯏꯕ ꯃꯇꯝ ꯈꯛꯇꯅꯦ ꯂꯥꯏꯔꯤꯛ ꯄꯥꯅꯤꯡꯕꯗꯣ ꯑꯗꯨꯁꯨ ꯋꯥꯈꯜ ꯋꯥꯕꯒꯤ
ꯎꯝꯍꯨꯝ
ꯄꯥꯗꯤ ꯄꯥꯅꯤꯡꯗꯕ ꯋꯥꯈꯜꯗꯤ ꯋꯥꯕ
ꯍꯣꯏ
ꯇꯥꯗꯤ ꯇꯥꯏꯔꯤꯕꯣ ꯐꯖꯥꯅꯗꯤ ꯇꯥꯕ꯭ꯔꯥ ꯑꯩꯒꯤꯁꯦ ꯐꯥꯖꯅ ꯇꯥꯏꯌꯦꯀꯣ
ꯍꯣꯏ ꯐꯖꯅ ꯇꯥꯏꯌꯦ
ꯑꯩꯗꯣ ꯃꯔꯛ ꯃꯔꯛꯇ ꯅꯪꯒꯤ ꯐꯖꯅ ꯇꯥꯗꯕꯒꯨꯝ ꯇꯧꯕ ꯑꯩ ꯑꯃꯨꯛ ꯍꯥꯏ ꯍꯥꯏꯔꯛꯀꯦꯀꯣ
ꯍꯣꯏ
ꯄꯥꯎ ꯐꯥꯎꯅꯁꯦ ꯑꯃꯨꯛ
ꯍꯣꯏ ꯍꯣꯏ